ꯋꯥ ꯈꯪꯉ ꯇꯠꯈꯤꯕꯁꯨ ꯌꯥꯎꯋꯤ ꯃꯁꯥꯒꯤ ꯌꯥꯅꯤ ꯑꯗꯨꯝ ꯁꯤꯗ ꯂꯩ ꯁꯥꯟꯅꯔꯁꯨ ꯆꯦꯟꯗ꯭ꯔꯁꯨ ꯅꯪ ꯁꯤꯟꯗꯣꯏꯗꯣ ꯁꯤꯜꯂꯣ ꯐꯦꯟꯗꯣ ꯁꯣꯝꯗ ꯍꯨꯝꯖꯜꯂ ꯑꯝꯇ ꯍꯨꯝꯖꯤꯜꯂ ꯁꯤꯁꯦ ꯑꯗꯨꯗꯤ ꯃꯈꯣꯡꯗ ꯂꯩꯑꯣ ꯅꯎ ꯅꯥꯧꯇꯣꯟ
ꯂꯛꯃꯤꯒꯤꯗꯦꯁ ꯍꯧꯧꯖꯤ ꯔꯣ ꯂꯛꯃꯤꯦꯁ ꯍꯧꯖꯤ ꯔꯣ ꯂꯛꯁꯃꯤ ꯑꯣꯏ ꯆꯂꯨꯗ ꯐꯤ ꯀꯔ
ꯐꯔꯛ ꯅꯉ ꯌꯥ ꯐꯦ ꯀ
ꯅꯪꯀꯤꯁꯦ ꯐꯣꯟꯁꯦ ꯈꯔ ꯆꯠꯄꯦꯅꯦ ꯃꯅꯥꯎ ꯑ ꯆꯪꯉꯤꯅꯦ ꯖꯤꯂꯤ ꯊꯥ ꯂꯩꯈ꯭ꯔꯦꯅꯦ
ꯌꯥꯏ
ꯁꯤꯗ ꯃꯅꯤ ꯁꯥꯟꯇꯨ ꯃꯅ ꯅꯅꯨꯡꯉꯅꯤ ꯆꯁꯨ ꯂꯩ ꯁꯤ ꯍꯥꯏꯗ
ꯌꯥ ꯀꯩꯅꯣ
ꯈꯨ ꯅꯪ ꯃꯅꯥꯎ ꯑꯗꯨ ꯑꯩꯦ ꯑꯩ ꯇ ꯌꯥꯗꯦꯦ ꯑꯗꯨꯗ ꯑꯩ ꯑꯗꯨꯗꯩ ꯂꯨꯄꯥ ꯀꯔꯨꯔꯅꯤ ꯍꯨꯝ ꯆꯠꯈ꯭ꯔꯕ
ꯑꯦ ꯑꯗꯨ ꯐ ꯑꯣꯏꯗꯂꯣ ꯏ ꯂꯥꯛꯀꯣꯣ
ꯍꯣꯏ ꯑꯪꯗ ꯍꯜꯂꯣ ꯍꯜꯂꯣ ꯌꯥꯕꯅꯦ ꯁꯤꯗ ꯃꯤ ꯑꯣꯏ ꯂꯨꯄꯥ ꯑꯅꯤꯗꯕꯅꯤ ꯍꯨꯒꯤꯔꯣ ꯇ ꯍꯦꯛ ꯍꯥꯞꯆꯤꯜꯂꯛꯑꯅꯤ ꯇ ꯆꯥꯎ ꯅꯣꯡ ꯅꯣꯡꯃꯤꯁꯤꯗꯤ ꯃꯌꯥꯝ ꯐꯪꯕꯅꯤꯃꯤꯅꯗꯥꯎ ꯌꯥꯝꯅꯤꯃꯤ ꯑ ꯃꯉꯥꯒꯨꯝꯕꯅ ꯎ ꯃꯉꯥꯒꯨꯝꯕꯅ ꯃꯥ ꯌꯥꯏ ꯑꯦ ꯑꯗꯨꯃꯥꯏ ꯉꯥꯏꯈꯣ ꯑꯗꯨꯝꯗꯤ ꯇꯧꯔꯨꯒꯤꯅꯨ ꯏꯁ ꯅꯧ ꯇꯣꯅ ꯌꯥꯔꯅꯤ ꯔꯤꯖꯦꯛꯁꯅ ꯂꯣꯏꯅ ꯁꯔꯕꯄꯇꯤ ꯐꯪꯅꯤꯀꯣ ꯀꯔꯣ ꯋꯥꯔꯁꯅꯤ ꯎꯝ ꯃꯤꯅ ꯐꯥꯏꯚ ꯍꯟꯗ꯭ꯔꯦꯗ ꯑꯦꯛꯁꯀ ꯇꯥꯕ ꯌꯥꯎꯋꯦ ꯀꯃꯥꯏꯅ ꯇꯧꯅꯣ ꯎꯝ ꯍ ꯁꯤꯔꯤꯁꯨ ꯑꯥꯎꯅꯤ ꯄꯁꯥ ꯇꯨꯁ ꯈꯠꯇ ꯑꯁ ꯃꯃ ꯃꯊ ꯑꯩ ꯆꯥꯎꯉꯥꯏꯗ꯭ꯔꯅꯣꯅ ꯅꯦꯛꯁ ꯇꯔꯥ ꯀ ꯀꯃ ꯊꯝꯃ ꯇꯔꯥ ꯑꯣꯏ ꯎ ꯅꯖꯤ ꯎꯅ ꯖꯤꯌꯥꯒꯖꯦꯅꯤ ꯀ ꯇ ꯇ ꯇ ꯎꯉꯨ ꯐꯖꯩ ꯐꯖꯩ ꯍꯜꯂꯣ ꯀ꯭ꯔꯤꯁꯤ ꯇꯥꯕ꯭ꯔꯣ ꯅꯪ ꯄ꯭ꯔꯤꯇꯤꯒꯤ ꯅꯤꯡꯁꯤ ꯆꯠꯇ꯭ꯔꯗꯤ ꯀꯩꯗꯔꯕ ꯍꯥꯝ ꯀꯦꯟꯁꯇ꯭ꯔꯗꯤ ꯀꯩꯗꯧꯔꯒꯦꯕ ꯑꯣ ꯅꯪ ꯇꯝꯃꯤꯁꯤ ꯀꯥꯏꯗꯅꯣ ꯑꯣ ꯅ ꯊ꯭ꯔꯤ ꯑꯦꯛꯁ ꯑꯁꯤꯁ ꯁꯤꯗ ꯊ ꯊ꯭ꯔꯤ ꯑꯦꯛꯁ ꯂꯥꯏ ꯊꯨꯝꯅ ꯇꯩ ꯁꯤꯒꯤ ꯑꯦꯛꯁ ꯍꯥꯞꯆꯜꯂꯛꯄꯁꯤꯅꯦ ꯌꯥꯝ ꯅꯨꯡꯉꯥꯏꯔꯁꯦ ꯐꯥꯎꯔꯀꯥꯟꯗ ꯂꯨꯄꯥ ꯆꯍꯥꯡꯉꯤꯅꯦ ꯍꯧꯖꯤꯛꯥꯎ ꯂꯤꯁꯤꯡ ꯃꯥꯡꯍꯜꯂꯁꯤ ꯀꯩꯅꯣ ꯀꯖꯤꯛ ꯋꯥꯗꯣ ꯈꯔ ꯉꯥꯡꯕ ꯑꯗꯨꯃꯥꯏꯅ ꯑꯗꯨꯝ ꯇꯨꯝꯃꯤꯟ ꯂꯩꯛꯔꯗꯤ ꯀꯥꯏ ꯌꯥꯗꯣꯔꯤꯒꯦ ꯅꯞꯁꯂꯅꯤ ꯑꯗ ꯕꯉꯣꯏꯗ꯭ꯔꯥ ꯅꯪ ꯉꯌꯥꯝꯕꯣ ꯌꯦꯅꯤꯡꯕ꯭ꯔꯥ ꯍꯁ ꯑꯩꯈꯣꯏꯗꯤ ꯑꯩꯉꯣꯟꯗꯁꯨ ꯐꯣꯟ ꯇꯧꯔꯛꯑꯝꯃꯦ ꯑ ꯅꯨꯡꯁꯨ ꯅꯨꯡꯉꯥꯏꯔꯝꯃꯣꯏ ꯐ꯭ꯔꯦꯟꯁ ꯐꯖ ꯆꯟꯃꯦ ꯑꯗꯨꯝ ꯀꯕꯠꯇ ꯑꯩꯈꯣꯏ ꯑꯩ ꯄꯥꯏꯗꯦ ꯑꯁ ꯅꯨꯡꯂꯣꯝꯇꯪ ꯇꯥꯔꯝꯃꯅꯤꯅ ꯅ ꯃꯉꯥ ꯃꯊꯤ ꯅꯣꯡ ꯑꯉꯥꯒꯣꯝꯇꯪ ꯇꯥꯔꯃꯗ ꯂꯣꯏꯔꯔꯕꯅꯤ ꯍꯧꯖꯤꯛꯀꯤꯗ ꯐꯖꯔꯔꯕꯅꯦ ꯍꯁ ꯑꯦꯛꯁꯔ ꯆꯧꯕ ꯑꯃ ꯇꯥꯔꯛꯗꯤꯣꯏꯕꯅꯤꯗ ꯍꯣꯏ ꯔꯣꯡꯅꯤꯗ ꯂꯧꯔ ꯀꯨꯟꯊ꯭ꯔꯥ ꯑꯁ ꯅꯅꯦ ꯍꯧꯖꯤꯛꯀꯤꯗꯣ ꯐꯤꯐꯇꯤꯟꯒꯨꯝꯕ ꯐꯥꯏꯚ ꯍꯟꯗ꯭ꯔꯦꯗ ꯑꯦꯛꯁꯀ ꯇꯥꯔꯗꯤ ꯁꯤꯗ ꯐꯖꯔꯤ ꯏ ꯌ ꯃ ꯍꯥꯏꯒꯤ ꯀꯩꯅꯣꯔꯤ ꯅꯪꯈꯣ ꯃꯅꯪ ꯑꯣꯏ ꯀꯩꯅꯣꯝ ꯇꯧꯋ ꯑ ꯑ ꯑꯗꯨꯅꯦ ꯀꯩꯅꯣꯝ ꯂꯩꯈꯠ ꯌꯥꯏꯑꯕ ꯑꯩꯈꯣꯏ ꯌꯣꯟꯅꯣꯗꯨꯗꯗꯤ ꯆꯥꯎꯅ ꯁꯥꯟꯅ ꯌꯥꯏꯑꯕ ꯑꯁ ꯇꯥꯔꯅꯥꯎꯅꯅꯥꯎꯗ ꯀꯨꯝꯃꯤꯗ ꯇꯥꯏ ꯇꯥꯏ ꯋꯥꯔ ꯈꯛꯇ ꯇꯥꯁꯦ ꯇꯦꯟꯒꯨꯝꯕ ꯐꯤꯤꯟꯆꯤꯟꯒꯨꯝꯕ ꯇꯥꯔ ꯐꯗ ꯑꯗ ꯋꯥꯔꯞꯁꯦ ꯑꯩꯗꯤ ꯀꯩꯅꯣꯗ ꯣꯗꯤ ꯄꯀꯅꯗ ꯑꯗ ꯊ ꯌꯏꯔꯒꯦ ꯇ ꯁꯣꯗ ꯑ ꯑ ꯑꯣꯜꯂ ꯑꯃ ꯑꯃꯡꯉ ꯌꯥꯏꯔꯦ ꯊꯣꯛꯣ ꯖꯤꯁꯁ ꯈ꯭ꯔꯥꯏꯁꯇ ꯑꯃꯉꯨꯔꯁꯤ ꯆꯂꯣ ꯑꯃ ꯍꯡꯁꯣ ꯑꯣ ꯂ ꯋꯥ ꯑꯣꯏꯒ ꯑ ꯏ ꯃꯦꯁꯤ ꯅꯠꯇ꯭ꯔꯣ ꯅꯣꯏ ꯅꯣꯏ ꯆꯦꯕꯥ ꯃꯦꯁꯤꯤ ꯅꯠꯇ꯭ꯔꯣ ꯁꯤꯒꯨꯝꯕ ꯍꯦꯜꯂꯦ ꯄꯣ ꯃꯤꯁꯤ ꯑꯣꯏꯣꯔ ꯄꯣꯠꯨꯒ ꯂ ꯂꯩꯔꯤꯌꯦ ꯑꯁ ꯐꯖꯗꯤ ꯅꯪ ꯑꯩꯅ ꯂꯩꯔꯝꯃꯤꯅꯦ ꯃꯤ ꯔꯦꯝꯅꯦꯗ꯭ꯔꯤ ꯀꯔꯤ ꯀꯗ ꯄꯣꯣꯔꯆꯨꯒꯜ ꯈꯅꯤ ꯂꯩꯗꯤꯁꯦ ꯃꯥꯒꯤ ꯃꯌꯥꯗꯨꯌꯥꯟ ꯇꯥꯕꯤꯔꯕ ꯃꯤꯁꯤ ꯄꯥꯝꯃꯒ ꯅꯪꯅ ꯔꯦꯜꯋꯦꯗ ꯂꯩꯕꯤꯔꯤꯕ ꯅꯪꯒꯤ ꯑꯩꯈꯣꯏ ꯇꯤꯝꯗ ꯁꯤꯡꯅꯕ ꯃꯥꯜꯂꯤ ꯌꯥꯏꯔꯣ ꯐꯖꯩ ꯃꯤꯟ ꯑꯗꯨ ꯂꯥ ꯍ ꯎꯉꯨ ꯎꯉ ꯐꯨꯄꯥ ꯃꯉꯥ ꯑꯣꯪꯁꯤꯜꯂꯣ ꯅꯤꯐꯨꯅꯅ ꯌꯥꯡꯈꯩꯅꯔ ꯎꯪꯒꯦ ꯎꯡꯉꯨ ꯁꯤꯗꯤ ꯁꯤꯅ ꯈꯔ ꯆꯥꯎꯊꯣꯔꯛꯏꯅꯦ ꯏꯁꯇꯦꯞꯁꯦ ꯀꯣꯆꯟ ꯖꯦꯝ ꯊ꯭ꯔꯤꯅꯤ ꯁꯤꯅ ꯍꯣꯏ ꯍꯣꯏ ꯏꯨꯡ ꯅꯣꯏ ꯂꯦꯗ꯭ꯔ ꯇꯅꯦ ꯃꯅꯥ ꯑꯔ ꯍꯔ ꯍꯔ ꯍꯔꯦ ꯀꯩꯅꯣꯝ ꯇꯧꯔꯛꯏꯅꯦꯍꯦ ꯑꯣ ꯀꯃꯥꯄ ꯇꯨ ꯌꯦꯁꯃꯒꯥꯏ ꯂꯁꯨ ꯀꯥꯏ ꯀꯣ ꯁꯨꯄꯔ ꯑꯣꯏꯅꯤꯒꯥꯏꯀꯣ ꯌꯥꯥꯏꯈꯣ ꯍꯟꯇꯣꯛꯎꯒꯥꯏꯈꯣ ꯂꯤꯁꯤꯡ ꯑꯍꯨꯝ ꯁꯨꯔꯕ ꯅꯪ ꯌꯦꯡꯉꯦ ꯈꯤꯇꯪ ꯉꯥꯏꯔꯦ ꯑꯍꯨꯝ ꯁꯨꯅꯤ ꯅꯪ ꯆꯠꯄ ꯌꯥꯥꯛꯛꯇꯔꯦ ꯄꯩꯁꯥꯗꯨ ꯈꯔ ꯍꯟꯗꯕꯣꯏ ꯌꯥꯏꯍꯦ ꯃꯥꯎ ꯍꯦ ꯀꯣ ꯔꯦ ꯇꯥꯔꯗꯤ ꯐꯖ ꯇꯪꯃꯤꯅ ꯍꯧꯖꯤꯛ ꯃꯅꯥ ꯃꯩ ꯆꯠꯂꯤꯅꯦ ꯌꯥꯔꯦ ꯊꯣꯛꯑꯕ ꯏꯁꯄꯤꯟ ꯑꯇꯣꯞꯄ ꯑꯣꯏꯅ ꯎꯡꯉꯨꯔꯣꯏꯕꯣ ꯇꯣꯃꯦ ꯌꯥꯔꯦꯃꯤ ꯎꯝ ꯐꯥꯎꯔꯛꯑꯔꯣꯏ ꯃꯤ ꯁꯨꯄꯔ ꯔ ꯑꯃ ꯐꯥꯎꯈꯅꯤ ꯄꯥꯎ ꯐꯥꯎꯒꯟꯗꯕꯅꯤꯃꯤꯥꯨꯥꯎ ꯐꯥꯎꯔꯔꯣꯏ ꯁꯨꯃꯥꯏꯅ ꯁꯨꯄꯔꯒꯨꯝꯕ ꯐꯥꯎꯔꯗꯤ ꯄꯥꯛꯊꯣꯛ ꯃꯌꯥꯏꯁꯦ ꯭ꯗ ꯃꯗꯤ
ꯍꯥꯏꯂꯣ
ꯌꯥꯥꯎꯔꯣꯏꯅꯦ ꯏꯁꯄꯤꯔꯤꯟ ꯑꯃ ꯎꯪꯉꯨꯔꯣꯃꯤ ꯅꯪꯕꯣ ꯍꯧꯖꯤꯛꯀꯤꯗꯤ ꯐꯖꯩꯅꯦ ꯃꯅꯥꯎ ꯅꯁꯤꯡꯗꯣ ꯑꯩꯕꯨ ꯉꯛꯏꯍꯦ ꯀꯃꯥꯏꯅ ꯍꯥꯎ ꯏꯁ ꯋꯥꯅꯤ ꯁꯔꯇꯥꯅ ꯌꯥꯔꯦ ꯊꯣꯛꯣꯂꯣ ꯑꯃ ꯍꯨ ꯁ ꯅꯤ ꯌꯥꯔꯦ ꯌꯥ ꯌꯥꯔꯦ ꯃꯤ ꯅꯨꯄꯥꯥꯝ ꯊꯝ ꯌꯥꯏ ꯍꯦ ꯇꯗ ꯄꯗ ꯐꯥꯎꯔꯤꯗꯤ ꯌꯥꯔꯦ ꯌꯥꯔꯦ ꯌꯥꯔꯦ ꯌꯥꯔꯦ ꯑꯗꯩ ꯍ ꯏꯁꯦ ꯑꯣꯟ ꯊꯝꯃꯨꯅꯦ ꯁꯤꯁꯦ ꯑꯣꯟ ꯊꯝꯃꯣꯕ ꯁꯤꯁꯦ ꯑꯗꯨ ꯑꯣꯐ ꯊꯕꯅꯦ ꯑꯣꯟ ꯊꯝꯃꯣꯕ ꯍꯣꯡꯉꯣ ꯌꯥꯔꯦ ꯑꯗꯨꯗ ꯍꯣꯡꯉꯣ ꯌꯥꯔꯦ ꯋꯥꯟ ꯄꯣꯏꯟ ꯐꯥꯏꯚ ꯑꯃꯗ ꯍꯪꯉꯣ ꯌꯥꯔꯦ ꯈꯔ ꯆꯥꯎꯅ ꯨ ꯌꯦꯡꯉꯣ ꯃꯥ ꯂꯨꯄꯥ ꯃꯔꯤ ꯃꯈꯥꯏꯃꯨꯛ ꯑꯣꯏꯔꯦ ꯑꯃꯛ ꯁꯥꯟꯅꯁꯤ ꯑꯁꯤꯁꯤꯅꯦ ꯑꯩꯅ ꯊꯝꯕ ꯍꯥꯏꯗꯣ ꯑꯁꯤ ꯊꯝꯕꯁ ꯗꯥꯎ ꯌꯥꯝ ꯌꯥꯔꯕꯅꯤ ꯍꯧ ꯃꯪ ꯄꯨꯝ ꯏꯗ ꯇꯨ ꯇꯨ ꯇꯨ ꯇꯨ ꯇꯨ ꯇꯨ ꯇꯨ ꯆꯥꯎ ꯅꯨꯡꯉꯝꯃꯅꯤ ꯃꯅꯥꯎ ꯅꯥꯕ ꯌꯧꯔꯅꯤꯌꯦ ꯭ꯔ ꯍꯣꯏ ꯑꯁ ꯈꯔ ꯆꯥꯎꯔꯝꯃꯗꯤꯡꯣ ꯈꯔ ꯆꯥꯎꯕꯅꯨꯡꯉ ꯅꯣ ꯊꯣꯛꯂꯛꯑꯣ ꯌꯥꯔꯦ ꯑꯁ ꯅꯪ ꯍꯧꯖꯤꯛ ꯌꯥꯡꯈꯩꯗꯨꯅ ꯑꯃꯨꯛꯣꯛ ꯉꯝꯃꯗꯤ ꯂꯤꯁꯤꯡ ꯃꯉꯥꯃꯨꯛ ꯌꯧꯔꯅꯤ ꯏꯉꯣ ꯏꯍꯦ ꯑꯇꯣꯞꯄ ꯑꯃ ꯎꯡꯉꯨꯆꯣ ꯊꯥꯔꯇꯤ ꯗꯣꯂꯔꯁꯦ ꯂꯤꯁꯤꯡ ꯑꯃ ꯂꯤꯁꯤꯡ ꯑꯍꯨꯝꯒ ꯀꯩꯅꯣꯗꯗꯤꯁꯨ ꯌꯧꯔꯝꯒꯅꯤ ꯑꯍꯨꯝ ꯃꯨꯛꯇꯗꯤ ꯊꯥꯔꯇꯤ ꯗꯣꯂꯔ ꯌꯧꯅꯤ ꯑꯍꯨꯝꯃꯨꯛ ꯁꯨꯔꯗꯤ ꯌꯥꯔꯦ ꯃꯅꯥꯎ ꯀꯩꯅꯣ ꯇꯧꯋꯤꯗꯨꯕꯣ ꯍꯪꯉꯣꯏꯁꯤ ꯑꯗꯨꯨ ꯎꯡꯁꯤ ꯀꯩꯅꯣ ꯁꯤ ꯊ꯭ꯔꯤꯅꯤꯁꯤ ꯂꯩꯔꯦ ꯁꯤ ꯀꯩꯅꯣ ꯌꯦꯡꯁꯤꯅꯦ ꯃꯁꯛꯁꯦ ꯅꯨꯡꯉꯥꯏꯗꯧ ꯃꯥꯜꯂꯦ ꯍꯧꯖꯤꯛꯀꯤꯗꯣ ꯑꯁ ꯌꯥꯔꯦ ꯄꯨꯁꯜꯂꯣ ꯌꯥꯔꯣꯏꯍꯦ ꯁꯤꯗ ꯊꯥ ꯌꯥꯔꯣꯏ ꯈꯨꯟ ꯃꯌꯥꯝ ꯑꯩꯖꯦ ꯌꯨꯝꯗ ꯍꯜꯂꯒꯦ ꯐꯤ ꯌꯥꯔꯣꯏꯍꯦ ꯉꯁ ꯅꯪ ꯇꯞꯄ ꯅꯠꯇ꯭ꯔꯕ ꯀꯣꯛꯑꯣ ꯂꯣ ꯋꯥꯟ ꯐꯣꯔꯇꯤꯅꯦ ꯅꯪ ꯕꯦꯠꯇꯣ ꯈꯔ ꯍꯟꯗꯧ ꯑꯦ ꯏꯃꯩ ꯅꯪꯁꯨ ꯁꯤꯛꯁꯇꯤ ꯀꯩꯅꯣ ꯇꯧꯔꯤꯁꯤꯅ ꯅꯪꯒꯤ ꯐꯣꯟ ꯀꯌꯥꯝ ꯋꯥꯠꯂꯤꯒꯦ ꯀꯣꯟꯗ ꯍ ꯑꯦꯁ ꯃꯁꯤ ꯁꯥꯊꯤꯅꯤ ꯀꯣ ꯑꯩ ꯀꯥꯟꯗꯥ ꯃ ꯆꯠꯅꯤꯐꯥꯎ ꯑꯃꯨꯛ ꯐꯪꯉꯀꯥꯟꯗ ꯎꯡꯉꯣ ꯑꯗꯨꯝ ꯎꯡꯉꯣ ꯁꯤ ꯐꯪꯉꯀꯥꯟꯗ ꯀꯩꯅꯣꯝ ꯇꯧꯔꯛ ꯄꯅꯤꯁꯦ ꯑꯩ ꯈꯪꯉꯦ ꯎꯡꯗ ꯎꯡꯉꯣ ꯎꯡꯉꯣ ꯎꯡꯉꯣ ꯑꯃꯨꯕꯅꯣ ꯃꯥꯔꯇꯅꯦ ꯀꯂꯦꯛꯁꯟ ꯑꯃ ꯇꯥꯕ ꯑꯃ ꯌꯥꯎꯔꯛꯈꯤꯅꯤ ꯃꯣꯏꯅ ꯑꯗꯨꯝ ꯉꯔꯡ ꯉꯔꯡ ꯉꯪꯂꯒ ꯇꯥꯕ ꯑꯃ ꯎꯪꯒꯣ ꯁꯤ ꯁꯨꯄꯔꯒ ꯇꯥꯔꯗꯤ ꯁꯤ ꯐꯪꯗꯣꯏꯅꯦ ꯃꯅꯥꯎ
ꯌꯥꯏꯍꯦ
ꯃꯤꯅꯤꯅ ꯆꯍꯨꯝ ꯒ꯭ꯔꯥꯅ ꯂꯤꯁꯤꯡ ꯍꯨꯝꯐꯨ ꯑꯣꯏꯔ ꯃꯥꯜꯂꯦ ꯏꯃꯩꯩ ꯆꯥꯝꯃꯒ ꯐꯖꯩ ꯎꯡꯒꯣ ꯎꯡꯒꯣ ꯎꯡꯉꯣꯅꯦ ꯃꯅꯥꯎ ꯎꯡꯉꯣꯅꯦ ꯅꯪ ꯑꯃ ꯐꯤꯡꯉꯦꯍꯦ ꯅꯪ ꯐꯤꯡꯒꯅꯨꯍꯦ ꯅꯪ ꯐꯤꯡꯒꯟꯕꯁꯤꯅ ꯀꯥꯏ ꯂꯦꯅꯤꯁꯨꯀꯥꯏ ꯅ ꯇꯅꯤꯁꯨ ꯌꯥꯅꯤꯗ ꯌꯥꯅꯤꯗ ꯎꯡꯉꯨꯗ ꯎꯡꯉꯨꯗ ꯌꯥꯅꯤꯗ ꯀꯔꯝꯀꯥꯟꯗ ꯌꯥꯗꯣꯏꯅꯣ ꯌꯥꯅꯤꯃꯤ ꯂꯩꯈꯠꯂꯨꯅꯣꯃꯤ ꯑꯁ ꯃꯅꯥꯎ ꯅꯪꯁꯤꯃ ꯂꯩꯈꯠ ꯀꯠꯅꯤꯅ ꯍꯧꯔꯛꯀꯅꯤꯉꯀꯣ ꯉꯇ ꯊꯝꯃꯨ ꯀꯩꯗꯧꯔꯒꯦ ꯃꯤꯁꯨ ꯐꯪꯕꯩ ꯃꯇꯝ ꯂꯩ
ꯐꯪꯅꯦꯃꯤ ꯐꯪꯅꯦꯃꯤ ꯀꯩ ꯉꯁꯥꯏꯅ ꯑꯩꯅ ꯀꯣ ꯀꯤꯔꯤꯗ ꯀꯩꯅꯣ ꯐꯪꯅꯤ ꯐꯪꯅꯤ ꯀꯩꯝ ꯈꯜꯂꯨꯅꯨ ꯀꯩꯝ ꯈꯜꯂꯨꯅꯨ ꯑꯦ ꯊꯥꯔꯦꯍꯦ